ꯇꯥꯕ꯭ꯔꯣ ꯍꯜꯂꯣ
ꯗ ꯇꯥꯔꯕ꯭ꯔꯥ ꯍꯥꯎ ꯑꯣ ꯇꯥꯒ꯭ꯔꯦ ꯉꯁꯥꯏꯗꯒꯤ ꯑꯩ ꯇꯥꯕ꯭ꯔꯥ ꯇꯥꯕ꯭ꯔꯥ ꯍꯥꯏꯔꯒ ꯂꯩꯏꯁꯤꯗ
ꯅꯕꯥꯅꯤ ꯈꯣꯟꯁꯨ ꯃꯥꯟꯅꯩ
ꯑꯦ ꯅꯪ ꯅꯪ ꯕꯣꯜ ꯌꯦꯡꯕ꯭ꯔꯣ
ꯌꯦꯡꯉꯦ ꯉꯔꯥꯡ ꯑꯗꯨꯟꯇꯤꯅꯥ ꯑꯩꯈꯣꯏ ꯀꯥꯡꯕꯨꯗꯣ ꯌꯦꯡꯕ
ꯑꯦ ꯅꯪ ꯑꯔꯖꯦꯟꯇꯤꯅꯥ ꯔꯕ
ꯑꯣ ꯑꯗꯨꯝ ꯆꯨꯝꯅ ꯁꯨꯝ ꯌꯦꯡꯕꯅꯦꯗ ꯑꯩꯈꯣꯏꯗꯤ ꯑꯗꯨꯏ ꯉꯔꯥꯡ ꯑꯩꯈꯣꯏ ꯃꯤꯨꯝ ꯑꯍꯨꯝ ꯌꯦꯡꯈ꯭ꯔꯦ ꯂꯩꯁꯥꯕꯤ ꯑꯅꯤꯒ ꯑꯩꯈꯣꯏ ꯃꯤ ꯑꯍꯨꯝ ꯌꯦ ꯉꯦ ꯂꯩꯩꯁꯥꯕꯤꯁꯤꯅ ꯍꯈꯣꯏ ꯁꯤ ꯀꯗ ꯆꯕꯤꯗꯝ ꯃꯦꯁꯤꯅ ꯍꯦꯛ ꯕꯣꯜ ꯃꯦꯁꯤꯅ ꯍꯦꯛ ꯕꯣꯜ ꯄꯣꯅꯤ ꯇꯤꯚꯤ ꯃꯃꯥꯡꯗ ꯂꯥꯛꯑꯒ ꯇꯤꯚꯤ ꯃꯃꯥꯡꯗ ꯂꯥꯛꯑꯒ ꯀꯟꯅ ꯆꯣꯡꯉ ꯂꯩ ꯑꯗꯨꯗ
ꯑꯣꯕꯤꯒꯤꯃꯅꯥꯎ ꯕꯤꯗꯨ ꯅꯠꯇ꯭ꯔꯣ
ꯑꯣ ꯍꯣꯏ ꯏ ꯃꯥꯅꯦꯅꯦ ꯇꯤꯚꯤꯃ ꯃꯃꯥꯡꯗ ꯁꯤꯒꯗꯧꯔꯦ ꯅꯣꯡꯃꯗ ꯑꯗꯨꯒꯤ ꯑꯁꯤꯗ ꯅꯨꯄꯤ ꯑꯁꯤꯗ ꯆꯆꯥꯕꯤ ꯑꯃꯅ ꯑꯗꯨꯃꯥꯏꯅ ꯇꯧꯅꯅꯦ ꯑꯩꯈꯣꯏ ꯑꯩꯈꯣꯏꯅꯊꯨꯟ ꯌꯦꯡꯒꯦꯔꯑꯦ ꯅꯊꯟ ꯌꯦꯈ꯭ꯔꯦ ꯉꯔꯥꯡꯁꯤꯡꯗ ꯑ ꯍꯅꯨ ꯑꯩꯈꯣꯏꯁꯨ ꯂꯥꯛꯑꯦꯕ ꯑꯅꯧꯕꯈꯣꯏꯁꯨ ꯑꯅꯨꯈꯣꯏꯗꯣ ꯑꯩꯈꯣꯏ ꯉꯥꯛꯛꯇ ꯂꯩꯕꯅꯤꯅ ꯃꯣꯏ ꯆꯪꯂꯛꯇ꯭ꯔꯦꯕ ꯑꯗꯨꯒꯤ ꯑꯩꯈꯣꯏ ꯑꯍꯨꯝ ꯈꯛꯇ ꯉꯥꯏꯔꯦꯕ ꯅꯦꯕ ꯉꯔꯥꯡ ꯌꯦꯡꯕꯗꯣ ꯑꯗꯨ ꯅꯣꯏ ꯏꯆꯦ ꯇꯧꯕꯤ ꯑꯩꯈꯣꯏꯗ ꯌꯦꯡꯉꯦ
ꯑꯦ
ꯑꯩꯈꯣꯏ ꯌꯨꯝꯗ ꯑꯩꯈꯣꯏ ꯑꯍꯨꯝ ꯈꯛꯇꯅꯦ ꯉꯔꯥꯡ ꯌꯦꯡꯕꯅꯤ ꯃꯌꯥꯝ ꯃꯌꯥꯝꯕ ꯑꯩꯈꯣꯏꯁꯨꯡꯅꯤ ꯎꯝ ꯃꯃꯥ ꯂꯩꯇ꯭ꯔꯕꯤ ꯅꯨꯡꯉꯥꯏꯇꯦꯅꯦꯍ ꯃꯃꯥꯗꯣ ꯑꯥꯗ ꯆꯠꯄꯤꯒꯦ
ꯎꯝ
ꯃꯃꯥ ꯂꯩꯔꯗꯤ ꯃꯃꯥꯗꯤ ꯌꯥꯝ ꯕꯣꯜ ꯏꯟꯇꯔꯦꯁ ꯂꯩꯕꯅꯦꯕ
ꯎꯝ ꯃꯁꯛꯅꯤꯤ ꯃꯥꯟꯗꯅ ꯃꯈꯣꯟꯅ ꯃꯈꯣꯟ ꯀꯟꯕꯒ
ꯑꯗꯨꯗꯒꯤ ꯉꯔꯥꯡ ꯑꯁꯤ ꯌꯦꯡꯒ ꯑꯁ ꯅꯣꯛ ꯑꯣꯄꯗꯨ ꯂꯣꯏꯔꯕꯅꯦ ꯇꯨꯝꯅꯤꯡꯈ꯭ꯔꯕꯅꯦ ꯑꯩꯗꯤ ꯑꯗꯨꯒꯤ ꯉꯔ ꯕꯥꯔꯣ ꯃꯈꯥꯏꯗ ꯍꯜꯂꯛꯈ꯭ꯔꯦ ꯄꯨꯡ ꯑꯃꯒꯨꯝꯕꯗ ꯇꯨꯝꯔꯦ ꯑꯗꯨꯒ ꯑꯌꯨꯛ ꯑꯌꯨꯛ ꯍꯧꯒꯠꯂꯒ ꯄꯨꯡ ꯇꯔꯨꯛ ꯃꯈꯥꯏꯗ ꯍꯧꯒꯠꯂꯒ ꯆꯥꯛ ꯊꯣꯡꯉ ꯂꯧ ꯆꯠꯈ꯭ꯔꯦꯕ ꯑꯩꯗꯣ ꯑꯗꯨ ꯍꯜꯂꯛꯄꯗ ꯅꯨꯡꯊꯤꯟ ꯇꯨꯝꯕ ꯐꯪꯗ꯭ꯔꯦ ꯇꯨꯝꯅꯤꯡꯅꯤꯡꯕꯁꯦ ꯂꯣꯏꯔꯦꯅ
ꯄꯨꯡ ꯀꯌꯥꯗꯔꯣ
ꯎꯝ ꯎꯝ ꯕꯤꯠꯇꯣ ꯌꯦꯡꯅꯤꯡ ꯉꯁꯤ ꯉꯁꯤꯗꯤ ꯌꯦꯡꯕ ꯅꯪ ꯉꯝꯗꯧ ꯃꯥꯗ
ꯑꯍꯤꯡ ꯇꯥꯞꯇꯥꯅ ꯌꯦꯡꯉꯒ ꯑꯃꯃꯨꯛꯥꯎ ꯂ ꯇꯔ
ꯑꯣ ꯆꯠꯇ꯭ꯔꯗꯤ ꯅꯨꯡ ꯊꯤꯟꯗ ꯑꯗꯨꯝ ꯇꯨꯝꯕ ꯌꯥꯕꯅꯦꯕ ꯑꯗꯨ ꯆꯠꯄꯒꯤ ꯐꯔꯛ ꯇꯥꯈ꯭ꯔꯕ
ꯍꯧꯖꯤꯛꯀꯥꯟꯁꯦ ꯂꯧꯁꯦ ꯂꯧꯁꯦ ꯂꯤꯡꯕ ꯍꯧ ꯐꯕꯒꯤꯔ ꯅꯠꯇ꯭ꯔꯒ ꯁꯦꯡꯕꯒꯤꯔ
ꯁꯨ ꯍꯧꯈ꯭ꯔꯦꯅ ꯈꯣꯝꯕꯁꯨ ꯂꯧꯅꯤꯡꯕꯗꯤ ꯆꯠꯇꯦ ꯑꯩ ꯉꯁꯤ ꯅꯥꯄꯤ ꯈꯣꯝꯕ ꯑꯣꯏꯅ ꯆꯠꯂꯦ ꯑꯁ ꯂꯧ ꯂꯤꯡꯕꯁꯤ ꯅꯨꯡꯉꯥꯏꯌꯦ ꯅꯨꯡꯉꯥꯏꯔ ꯋꯥꯏꯔꯦ ꯑꯌꯨꯛ ꯍꯧꯒꯠꯄ ꯃꯇꯝꯗꯒꯤ ꯐꯩꯒꯟꯗꯣ
ꯑꯩ ꯂꯤꯡꯗ꯭ꯔꯤ ꯑꯐꯕ
ꯅꯪ ꯑꯩꯕꯨ ꯃꯁꯛ ꯈꯪꯕ꯭ꯔꯥ ꯍꯦꯛ ꯈꯪꯗ꯭ꯔꯗꯤ ꯑꯩ ꯏꯟꯇ꯭ꯔꯣꯗ꯭ꯌꯨꯁ ꯇꯧꯕꯤꯒꯦ ꯑꯩ ꯁꯛꯇꯣ ꯑꯩꯗꯣ ꯃꯤ ꯈꯔ ꯉꯧꯕꯅꯦꯕ ꯈꯪꯕ꯭ꯔꯥ ꯃꯤ ꯈꯔ ꯉꯧꯔꯒ ꯈꯔ ꯁ꯭ꯂꯤꯝ ꯑꯣꯏꯕꯅꯦꯕꯁꯂꯤꯝ ꯑꯣꯏ ꯑꯗꯨꯒꯖꯤꯒꯨꯝꯕ ꯈꯔ ꯃꯥꯟꯕꯅꯦ ꯍꯣꯏ ꯐꯖꯕꯅꯤ ꯕꯤꯖꯨꯗꯨ ꯈꯔ ꯃꯥꯟ ꯁꯃꯅꯦ
ꯍꯣꯏ ꯌꯥꯝ ꯐꯖꯔꯝꯒꯅꯤꯑꯦ ꯌꯥꯝ ꯄꯤꯈ꯭ꯔꯦ ꯇꯨꯝꯕꯪꯗ ꯈ꯭ꯋꯥꯏꯗꯒꯤ ꯏꯁꯄꯤꯒꯔꯗꯔꯒꯕꯨ ꯑ ꯆꯥꯎꯔꯒ ꯃꯁꯛ ꯐꯖꯕꯁꯤ ꯅꯪ ꯃꯥꯜꯂꯦꯀꯣ ꯅꯍꯥꯟ ꯃꯤꯅꯁꯨ ꯌꯥꯝ ꯍꯥꯏꯅꯩꯑ ꯑꯩꯈꯣꯏ ꯏꯆꯦꯗꯁꯨ ꯌꯥꯝ ꯋꯥꯔꯤ ꯁꯥꯏꯌꯦꯕ
ꯑꯣꯏ ꯃꯅꯤ ꯃꯤ ꯈꯔ ꯉꯧꯇꯛ ꯇꯧꯔꯒ ꯑꯗꯨꯅꯦ
ꯑꯗꯨꯁꯨ ꯅꯣꯏ ꯂꯩꯀꯥꯏ ꯈꯛꯇ ꯅꯠꯇꯦ ꯍꯥꯏꯌꯦꯦ ꯆꯨꯝꯐꯝꯪ ꯈ꯭ꯋꯥꯏꯗꯒꯤ ꯃꯁꯛ ꯐꯖꯕꯅꯦ ꯍꯥꯏꯌꯦ
ꯉꯧꯕꯁꯨ ꯇꯥꯟꯅꯕ ꯑꯩꯅ ꯑꯁ ꯑꯩꯗꯤ ꯌꯥꯝ ꯃꯨꯕꯁꯨ ꯅꯠꯇꯦ ꯌꯥꯝ ꯉꯥꯎꯕꯩ ꯈꯨꯨꯆꯨꯒ ꯂ ꯂꯩꯥꯏꯅꯤ ꯍꯥꯏꯕꯗꯤ ꯀꯅ ꯑꯦ ꯅ ꯅ ꯄꯨꯖꯤꯕꯅ ꯑꯣ ꯅꯪꯒꯖ ꯈꯨꯂꯥꯏꯅꯦꯦꯝꯕ ꯑꯩꯅ ꯍꯣꯏ ꯑꯩꯅ ꯍꯥꯏꯕ ꯅꯣꯛꯄꯁꯦ ꯃꯥꯅ ꯑꯗꯨꯃꯥꯏꯅ ꯈꯔ ꯃꯟꯗꯥ ꯅꯨꯡꯉꯥꯏꯇ꯭ꯔꯗꯤ ꯅꯠꯇ꯭ꯔꯥ
ꯍꯣꯏ ꯑꯗꯨꯅꯅꯦ ꯏꯕꯥꯅꯤꯁꯨꯀꯣ ꯂꯩ ꯁꯦ ꯅꯣꯡꯃꯜꯗꯅꯀꯣ ꯋꯥꯊꯤ ꯆꯥꯒꯦꯔꯥ ꯀꯔꯤꯔꯥꯗꯤ ꯈꯪꯗꯦ ꯏꯕꯥꯅꯤꯗꯤ ꯆꯠꯄꯁꯨ ꯅꯣꯛꯄꯅꯤ ꯆꯥꯛ ꯆꯥꯕꯁꯨꯕ ꯁꯨ ꯏꯕꯥꯅꯤ ꯍꯦꯟꯅ ꯅꯨꯡꯉꯥꯏꯕ ꯃꯤ ꯂꯩꯇꯦ
ꯑꯩꯈꯣꯏꯁꯨ ꯁꯤ ꯏꯔꯨꯞ ꯅꯨꯄꯤ ꯑꯅꯤꯒ ꯑꯩꯈꯣꯏ ꯍꯣꯝꯗ ꯄꯨꯟꯅ ꯍꯥꯟꯅ ꯂꯩꯃꯤꯟꯅꯕꯅꯦꯕꯀꯣ ꯁ꯭ꯀꯨꯜ ꯀꯣꯂꯦꯖ ꯀꯨꯝꯕ ꯀꯥꯕ ꯃꯇꯝꯗꯣ ꯂꯩꯃꯤꯟꯅꯕ ꯃꯇꯝꯗ ꯑꯩꯈꯣꯏꯗꯤꯀꯣ ꯆꯥꯛꯇꯣ ꯑꯅꯤꯔꯛ ꯀꯨꯝꯕ ꯊꯣꯡꯑꯒ ꯆꯥꯕꯅꯦ ꯀꯧꯔ ꯑꯃꯨꯔꯛ ꯊꯣꯡꯉꯒ ꯑꯗꯨꯝ ꯌꯥꯝ ꯊꯣꯡꯕ ꯌꯥꯕꯗꯣ ꯊꯣꯡꯗꯦ ꯅꯨꯡꯊꯤꯟꯜꯒꯨꯝꯕ ꯆꯥꯛ ꯆꯥꯅꯤꯡꯉꯅꯤ ꯑꯗꯨꯁꯨ ꯒ꯭ꯌꯥꯁ ꯅꯨꯡ ꯒ꯭ꯌꯥꯁ ꯂꯩꯇꯦꯅꯦ ꯑꯩꯈꯣꯏ ꯃꯇꯝꯗꯣ ꯃꯩꯇꯥꯥꯟꯅꯤꯅꯦ ꯅꯣꯏ ꯈꯨꯟꯗꯒꯤ ꯑ ꯃꯩꯇꯥꯅ ꯄꯨꯔꯛꯄꯗ ꯑꯗꯨꯅꯦꯕ ꯑꯗꯨꯔꯒ ꯅꯨꯡꯊꯤꯟꯗꯁꯨ ꯀꯣꯟ ꯆꯥꯛ ꯊꯣꯡꯉ ꯆꯥꯒꯅꯤ ꯑ ꯑꯩꯈꯣꯏꯗꯤ ꯀꯩꯅꯣ ꯇꯧꯕꯅꯦ ꯃꯩꯐꯨ ꯃꯩ ꯑꯗꯨ ꯃꯇꯝꯗꯤ ꯒ꯭ꯌꯥꯁꯀ ꯇꯧꯗꯦꯗ ꯁꯤꯡ ꯇꯧꯕꯁꯨ ꯌꯥꯎꯋꯦ ꯑꯗꯨ ꯁꯤꯡ ꯇꯧꯕꯁꯨ ꯌꯥꯎꯋꯦ ꯑꯗꯨ ꯑꯩꯈꯣꯏ ꯂꯩꯐꯝꯗꯨꯅ ꯎꯄꯥꯛꯥꯛꯀꯤ ꯌꯨꯝ ꯑꯣꯏꯕꯅꯤꯅꯀꯣ ꯑꯗꯨꯒꯤ ꯃꯩꯐꯨ ꯑꯣꯏꯅ ꯇꯧꯋꯦꯕ ꯃꯩꯐꯨ ꯑꯣꯏꯅ ꯇꯧꯒꯅꯤ ꯑꯁ